ꯎꯝ
ꯍꯥꯏ ꯀꯣꯛ ꯆꯤꯛꯑꯦ ꯑꯣ ꯐꯤ ꯁꯨꯅꯤꯡꯉꯥꯏꯁꯨ ꯌꯥꯝ ꯂꯩꯌꯦ ꯇꯜꯂꯦ ꯁꯨꯅꯤꯡꯉꯥꯏ
ꯄꯩꯁꯥ ꯂꯩꯇꯕꯒꯤ
ꯑꯩꯅꯦ ꯗꯨꯀꯥꯟ ꯆꯠꯅꯤꯡꯉꯥꯏꯁꯨꯦ ꯇꯜꯂꯤ ꯑꯩꯗꯤ
ꯑꯗꯨꯗꯤ ꯂꯩꯔꯝꯃꯦ ꯑꯩꯁꯨ ꯃꯄꯥꯟꯊꯣꯛꯅꯤꯡꯉꯥꯏ ꯐꯥꯎꯕ ꯇꯜꯂꯦ
ꯇꯥꯟꯕꯅ ꯇꯟꯕꯅ
ꯇꯟꯕ ꯇꯟꯕ ꯍꯥꯏꯅꯤꯡꯉꯥꯏ ꯂꯩꯇ꯭ꯔꯦ ꯅꯪꯒꯤ ꯀꯂꯤꯞ ꯑꯃ ꯑꯩꯉꯣꯟꯗ ꯂꯩꯑꯦ ꯔ ꯀ꯭ꯂꯤꯞ ꯀ꯭ꯂꯤꯞ
ꯍꯥ-ꯍꯥ-ꯍꯥ ꯀꯤꯂꯤꯞꯄꯨꯗꯤ ꯂꯩꯇꯦꯕ ꯀꯂꯤꯞꯇꯤ ꯂꯩ
ꯉꯁꯥꯏꯁꯨ ꯑꯆꯥꯄꯣꯠ ꯍꯥꯏꯕꯒꯤ ꯑꯩꯈꯣꯏ ꯑꯅꯤ ꯅꯣꯛꯂꯒ ꯂꯩ
ꯀꯅꯥꯒ
ꯏꯃꯥꯟꯅꯕꯤ ꯑꯃ ꯅꯨꯄꯤꯗꯨꯅ ꯕꯖꯥꯔꯗ ꯂꯩꯕ ꯅꯨꯄꯤ
ꯍꯝ ꯍꯝ
ꯍꯣꯏꯅꯤ ꯋꯥꯔꯤ ꯁꯥꯕꯒꯥꯟꯅ ꯑꯩꯅ ꯑꯆꯞꯄ ꯋꯥꯠ ꯍꯥꯏꯕꯒꯤ꯫
ꯖꯥꯠ ꯖꯥꯠ ꯊꯣꯛꯄꯗꯅ ꯅꯨꯡꯉꯥꯏ꯫
ꯑꯩꯗꯤ ꯑꯆꯥꯄꯣꯠ ꯍꯥꯏꯔꯒꯀꯣ ꯑꯩ ꯏꯊꯟꯇ ꯅꯣꯛ ꯅꯣꯛꯒ ꯂꯩꯕꯅꯦꯕ꯫ ꯃꯥꯗꯤ ꯅꯣꯡꯅꯤꯡꯉ ꯃꯥ
ꯎꯝ
ꯄꯥꯛ ꯅꯣꯛꯇꯕꯅꯤ ꯃꯥ
ꯎ ꯍꯥꯥ
ꯀꯣ ꯇꯧꯔꯗꯤ ꯄꯨꯔꯥ ꯁꯤꯔꯤꯌꯥ꯭ꯁꯇꯅꯤ꯫
ꯏꯟꯖꯥꯡ ꯂꯧꯅꯤꯡꯉꯥꯏ ꯂꯥꯛꯑꯣ꯫
ꯉꯜꯅꯤ ꯍꯧꯖꯤꯛꯇꯤ꯫
ꯍꯩꯍꯥ꯫ ꯇꯜꯂꯦꯍꯦ꯫
ꯎꯝ
ꯑꯁ! ꯉꯁꯤꯒꯤ ꯊꯧꯗꯣꯛꯁꯦ ꯂꯣꯏꯔꯦ ꯑꯩꯁꯦ___ ꯇꯜꯂꯦ꯫꯫ ꯃꯥꯡ ꯑꯣꯏꯔꯗꯤ ꯐꯥꯗꯣꯏꯅꯤ꯫
ꯉꯩꯁꯋꯥꯡꯅꯤꯄꯨꯏ ꯃꯥꯟꯈ꯭ꯔꯦ ꯑꯩꯏꯁꯦ꯫
ꯃꯥꯁꯨ ꯋꯥꯔꯤ ꯌꯥꯝ ꯂꯩꯕꯅꯦꯀꯣ꯫
ꯎꯝ
ꯋꯥꯔꯔꯤꯗꯤ ꯌꯥꯝꯕꯅꯦ ꯅꯔꯗꯨ꯫
ꯂꯣꯕ ꯇꯥ ꯇꯥꯟꯑꯣꯏꯕꯤ꯫
ꯑꯩ ꯄꯨꯛꯁꯦ ꯈꯣꯡꯕ ꯍꯥꯎꯔꯦ꯫ ꯀꯔꯤꯒꯤꯔꯥ ꯑꯃꯨꯛꯀꯛ ꯐꯣꯡ ꯍꯧꯥꯎꯋꯦ꯫
ꯄ꯭ꯔꯤꯟꯇꯤꯁꯨ ꯇꯧꯗꯦ ꯫ ꯐꯣꯟ ꯇꯧꯔꯣꯒ ꯂꯩꯌꯦꯗ ꯉꯁꯤꯁꯦ꯫ ꯄꯨꯡ ꯑꯍꯨꯝꯗꯅ ꯇꯧꯕꯗꯣ ꯍꯧꯖꯤꯛ ꯐꯥꯎ ꯇꯧꯔꯦ ꯑꯩꯁꯦ꯫
ꯐꯍꯤꯔꯅꯥ꯫
ꯍꯥꯥ
ꯐꯥꯏꯌꯦꯗꯅ ꯑꯗꯨ ꯑꯣꯏꯔꯗꯤ꯫ ꯑꯩꯗꯤ ꯔꯤꯛꯁꯣ ꯄꯥꯗꯦ ꯐꯣꯟꯁꯨ ꯇꯧꯎꯗꯦ꯫ ꯌꯨꯝ ꯃꯨꯕꯤ ꯌꯦꯡꯉꯒ ꯂꯩꯕꯅꯦ꯫ ꯇꯟꯂꯦꯕ ꯑꯩꯅ ꯐꯣꯟ ꯇꯧ ꯑꯩꯅ ꯇꯥꯎꯅꯤꯡꯉꯥꯏꯁꯦ ꯌꯥꯝ ꯇꯟꯂꯦꯕ꯫
ꯎꯝ
ꯑꯩꯒꯤ ꯇꯟꯕꯁꯦ ꯍꯩꯅꯤꯡꯉꯥꯏ ꯂꯩꯇ꯭ꯔꯦ ꯇꯟꯕ ꯇꯟꯕ ꯍꯥꯏꯁꯦ꯫ ꯍꯩꯅꯤꯡꯉꯥꯏ ꯂꯩꯇ꯭ꯔꯦ꯫
ꯎꯝ ꯉꯔꯥꯡꯗꯣ ꯑꯩꯕꯨ ꯕꯖꯥꯔ ꯆꯠꯁꯦꯅ ꯍꯥꯏꯕ꯫
ꯑꯥ
ꯕꯖꯥꯔꯗ ꯂꯩꯥꯏꯕꯅꯤ ꯄꯤꯗꯣ
ꯑꯥ
ꯃꯥꯒ ꯎꯝ ꯅꯪꯒ ꯂꯩꯃꯤꯟꯅꯕꯗꯣ꯫ ꯍꯣꯏꯅꯤꯅ ꯐꯖ꯭ꯥꯔ ꯆꯠꯁꯦ ꯍꯥꯏꯕ ꯑꯩꯅ__ ꯑꯩꯒꯤꯗꯤ ꯄꯩꯁꯥ ꯂꯣꯏ ꯂꯣꯏꯔꯈ꯭ꯔꯦꯕ ꯅꯍꯥꯟꯒꯤ
ꯎꯝ
ꯑꯩꯅ ꯄꯩꯁꯥ ꯂꯩꯇ꯭꯭ꯔꯦ꯫ ꯂꯤꯁꯤꯡ ꯑꯃ ꯂꯤꯁꯤꯡ ꯅꯠꯇꯦ ꯆꯥꯝꯃꯔꯤ ꯃꯉꯥ ꯂꯩꯔꯒꯗꯤ ꯆꯠ ꯑꯗꯨꯅꯦ ꯃꯣꯏ ꯑꯅꯤꯁꯦ ꯆꯠꯇꯕꯒꯤꯅꯦꯅ ꯍꯥꯏ
ꯑ
ꯅꯪ ꯆꯠꯇꯕꯒꯤ ꯑꯩ ꯆꯠꯇꯕꯅꯦ ꯍꯥꯏꯌꯦ
ꯁꯦꯁ
ꯒ꯭ꯌꯥꯟ ꯇꯥꯗꯦ ꯑꯗꯨꯒ ꯎꯝ ꯎ ꯃꯁꯥꯡ ꯃꯁꯥ ꯃꯁꯝ ꯁꯥꯡꯕꯕꯤ ꯅꯨꯄꯤꯗꯣ꯫
ꯑꯥ
ꯑꯗꯨ ꯅꯨꯄꯤꯗꯨꯅ ꯍꯣꯏ ꯃꯣꯏ ꯑꯅꯤꯕꯨ ꯆꯠꯂꯗꯤ ꯃꯣꯏ ꯑꯅꯤꯈꯛꯇ ꯆꯠꯂꯤ ꯀꯔꯤꯒꯤ ꯌꯦꯟ ꯇꯥ ꯑꯩꯈꯣꯏꯗꯤ ꯊꯕꯛ ꯈꯪꯗꯦ ꯑꯩ ꯈꯣꯏꯁꯨ ꯄꯩꯁꯥ ꯑ ꯑꯩꯗꯣ ꯆꯠꯄ ꯈꯨꯗꯤꯡꯃꯛ ꯕꯖꯥꯔꯗ ꯂꯩꯕ ꯅꯨꯄꯤꯗꯣ ꯊꯣꯛꯑꯣꯅ ꯍꯥꯏꯕꯅꯦꯕ ꯃꯥ ꯁꯨꯊꯣꯛ ꯊꯣꯛꯇꯦꯕ ꯄꯩꯁꯥ ꯂꯩ
ꯑꯝ ꯎꯝ
ꯊꯣꯛꯇꯕꯅꯦꯕ ꯑꯗꯨꯒ
ꯎꯝ ꯅꯉꯣꯟꯗ ꯑꯃꯨꯛ ꯍꯥꯏꯔꯦ ꯌꯥꯗꯦ ꯍꯥꯏꯔ ꯀꯥꯟꯗ
ꯍꯣꯏ
ꯅꯪꯅ ꯅꯪꯅ ꯌꯥꯗꯦ ꯍꯥꯏꯕꯗꯨꯗꯤꯅ ꯍꯥꯏꯒꯗꯕꯅꯤ ꯅꯪꯅ
ꯍꯥꯏꯔꯦ ꯋꯥ ꯉꯥꯡꯅꯤꯡꯗꯦ
ꯋꯥ ꯋꯥ ꯑꯩꯅ ꯍꯥꯏꯔꯁꯨ ꯃꯣꯏꯅ ꯉꯝꯒꯅꯤꯌꯦ
ꯋꯥ ꯉꯥꯡꯕꯗꯤ ꯍꯩꯅ ꯃꯥꯗꯤ
ꯑꯗꯨꯅꯦ ꯑꯩꯈꯣꯏ ꯍꯩꯗꯣꯛꯑꯁꯨ ꯉꯝꯖꯔꯨꯏꯕ
ꯁꯤ ꯂꯣꯏꯔꯗꯤ ꯐꯤ ꯁꯨꯔꯅꯤ ꯀꯣꯜ ꯇꯧꯁꯤꯀꯣ
ꯍꯣꯏ
ꯁꯤ ꯅꯠꯇ꯭ꯔꯕ
ꯍꯣꯏ
ꯑꯦ ꯍꯝ ꯑꯩ ꯀꯣꯛꯁꯦ ꯅꯨꯉꯥꯏꯇꯦ ꯑꯁ ꯇꯤꯕꯤꯗꯤ ꯀꯣꯜ ꯇꯧꯔꯒꯀꯣ ꯃꯥꯗꯤ ꯑꯁ ꯃꯥꯕꯨꯗꯤ ꯑꯩ ꯌꯥꯝ ꯐ꯭ꯔꯤ ꯑꯣꯏꯈ꯭ꯔꯦ
ꯍꯣꯏ ꯃꯥꯗꯤ
ꯑꯩꯈꯣꯏ ꯌꯥꯝ ꯕꯦꯁꯇꯤ ꯑꯣꯏꯈ꯭ꯔꯦꯕ
ꯍꯨꯝꯍꯨꯝ
ꯋꯥ ꯉꯥꯡꯕꯗꯣ ꯀꯩꯝꯗꯁꯨ ꯏꯀꯥꯏꯗꯕ ꯂꯩꯇꯦ ꯍꯥꯏꯗ꯭ꯔꯁꯨ ꯀꯣ ꯑꯗꯨꯝ ꯉꯥꯡꯕ ꯅꯨꯡꯉꯥꯏꯌꯦ
ꯍꯥꯏꯕꯨꯗꯤ ꯂꯩꯗꯨꯗ ꯑꯩꯅ ꯅꯨꯄꯥꯗꯨ ꯏꯀꯥꯏ ꯅꯤꯡꯉꯥꯏ ꯕꯨꯗꯤ ꯂꯩꯗꯦꯕ ꯃꯣꯏꯗꯗꯤ ꯑꯩꯗꯤ ꯇꯟꯕꯀꯣ ꯃꯤꯉꯣꯟꯗ ꯇꯥꯎꯗꯣ
ꯍꯣꯏ ꯅꯣꯏ ꯅꯪ ꯅꯪꯗꯤ ꯃꯥꯕꯨ ꯌꯥꯝꯅ ꯇꯤꯟꯅꯗꯕꯅꯤꯅ
ꯑꯣꯏ
ꯇꯤꯅꯈ꯭ꯔꯕꯨꯗꯤ ꯑꯗꯨꯝ ꯅꯨꯡꯉꯥꯏꯔꯅꯤ ꯃꯥꯗꯣ
ꯍ ꯍꯣꯏ
ꯅꯨꯡꯁꯤꯕ ꯋꯥꯔꯤ ꯐꯥꯎ ꯑꯗꯨꯝ ꯂꯤꯔꯒ ꯂꯩꯅꯤ ꯑꯩꯈꯣꯏꯗꯤ
ꯋꯥ ꯊꯣꯛꯇꯦ ꯃꯣꯏ ꯎꯝ
ꯄꯤꯒꯤ ꯋꯥꯔꯤꯁꯨ ꯑꯗꯨꯝ ꯍꯥꯏꯔꯅꯤ
ꯃꯣꯏꯅꯤ ꯇꯣꯛꯈ꯭ꯔꯕꯣ
ꯇꯧꯗꯦ ꯃꯥꯗꯣ ꯆꯤꯟꯊꯤꯕꯅꯤ ꯍꯥꯏꯔꯦ ꯉꯁꯥꯏꯗꯣ ꯑꯥ ꯅꯠꯇꯦ ꯅꯍꯥꯟꯗꯣ ꯃꯥ ꯃꯥꯅ ꯎꯝ ꯈꯟꯅꯕꯒꯤꯅꯦ ꯍꯥꯏꯌꯦ ꯃꯥ ꯃꯥꯗꯣ ꯃꯁꯥꯗꯁꯨ ꯍꯥꯏꯌꯦ ꯃꯥ ꯁꯣꯔꯠ ꯇꯦꯝꯄꯥꯔ ꯑꯣꯏ ꯍꯥꯏꯕꯗꯣ ꯑꯗꯨꯒꯤ ꯚꯦꯚꯦ ꯍꯥꯎꯗꯁꯨ ꯎꯑꯦ ꯁꯣꯔ ꯇꯤꯝꯄꯔ ꯑꯣꯏꯕ ꯃꯤꯁꯦ ꯑꯄꯥꯥꯛꯄꯒꯤ ꯃꯤꯅ ꯇꯧꯕꯅꯦꯅ ꯍꯥꯏꯕꯗꯣ ꯑꯩ ꯎꯕꯥꯟ ꯑꯁ ꯑꯩ ꯑꯣꯏꯈ꯭ꯔꯦꯅ ꯈꯟꯕꯅꯦ ꯍꯥꯏ ꯃꯥꯗꯣ
ꯎꯝ ꯃꯥ ꯃꯁꯥꯅ ꯈꯔ ꯒ꯭ꯌꯥꯟ ꯇꯥꯔꯗꯤ ꯐꯕ
ꯎꯝ ꯃꯥꯗꯣ ꯃꯤꯗꯤ ꯃꯥꯒꯤ ꯊꯋꯥꯏ ꯅꯠꯇꯦ ꯎꯝ ꯂꯨꯡꯅꯤꯡ ꯍꯥꯏꯗꯣꯏꯔ ꯃꯥ ꯌꯝ ꯁꯤꯡ ꯊꯦꯡꯉꯤꯕ ꯐꯥꯏꯕ ꯎꯝ
ꯁꯦꯡꯕ
ꯎꯝ
ꯑ ꯍ ꯎꯝ ꯑꯩ ꯅꯨꯄꯤꯁꯨ ꯀꯣ ꯃꯥꯒꯤ ꯅꯨꯄꯤꯁꯨ ꯍꯥꯏ ꯇꯝ ꯊꯣꯛꯑꯦ ꯍꯥꯏꯗꯤ ꯃꯥꯒꯤ ꯃꯑꯣꯡꯗꯨꯗꯤꯀꯣ ꯑꯩꯁꯨ
ꯑꯎꯝꯍꯨꯝ
ꯅꯨꯄꯤ ꯀꯣꯏꯔꯗꯤ ꯇꯟꯒꯅꯤꯕ
ꯑꯥ
ꯅꯨꯄꯤꯁꯤꯡꯅ ꯇꯟꯕꯁꯦ ꯑꯗꯨꯒꯨꯝꯕ ꯅꯨꯄꯥ
ꯍꯣꯏ ꯍꯣꯏ ꯎꯝꯍꯨꯝ
ꯄꯤꯒ ꯑꯗꯨꯝꯃ ꯇꯤꯟꯅꯕꯗꯣ ꯀꯩꯁꯨ ꯇꯥꯎꯗꯦ ꯍꯥꯏꯔꯁꯨ ꯃꯣꯏ ꯃꯆꯥꯒꯤ ꯅꯨꯄꯤꯗꯤ ꯇꯟꯒꯅꯤꯕ ꯍꯧꯕꯗꯣ
ꯀꯩꯁꯨ ꯇꯧꯗꯦ ꯍꯥꯏꯔꯁꯨ ꯍꯨꯢ
ꯍꯣꯏ ꯇꯥꯎꯑꯣ ꯅꯨꯄꯤ ꯅꯨꯄꯤ ꯑꯃꯍ ꯅꯨꯄꯤ ꯑꯁꯦꯡꯅ ꯑꯁꯦꯡꯕ ꯅꯨꯡꯁꯤꯔꯗꯤꯀꯣ
ꯑꯣꯍꯥ
ꯇꯧꯒꯟ
ꯌꯝꯍ ꯎꯝꯍ ꯃꯥꯗꯣ ꯑꯩꯈꯣꯏ ꯈꯨꯟꯗꯒꯤ ꯅꯨꯄꯥ ꯑꯃꯥ ꯂꯧꯔꯣ ꯍꯥꯏꯕ ꯑꯩꯅ ꯍꯣꯏ ꯍꯣꯏ ꯅꯪꯅ ꯊꯤꯕꯤꯌꯨ ꯍꯥꯏꯔꯀꯥꯟꯗ ꯃꯥꯁꯨ ꯅꯣꯏ ꯅꯣꯏꯒꯤ ꯀꯨꯟꯗꯁꯨ ꯑꯩꯉꯣꯟꯗ ꯅꯨꯄꯤ ꯊꯤꯕꯤꯌꯣ ꯍꯥꯏꯕ
ꯆꯦꯁ ꯍꯍ
ꯍ ꯃꯥꯗꯣ ꯑꯩꯈꯣꯏꯒꯤ ꯅꯨꯄꯤ ꯄꯥꯝꯗꯤ ꯄꯥꯝꯃꯦ ꯍꯥꯏꯕ
ꯍꯣ
ꯍꯥꯏꯕꯅꯦ ꯑꯩꯈꯣꯏꯒꯤ ꯏꯃꯥꯟꯅꯕꯤꯗꯣ ꯌꯥꯔꯗꯤ ꯃꯥꯗꯤ ꯂꯧ ꯅꯤꯡꯕ ꯖꯥꯠꯂꯦ
ꯍꯍꯝ ꯅꯍꯥꯟ ꯎꯝ ꯈꯣꯡ ꯅꯥꯕꯤ ꯅꯨꯄꯤꯒꯤ ꯁꯤꯇꯥꯁ ꯑꯩ ꯊꯥꯒꯠꯂꯤꯅ ꯍꯨꯅꯦꯜꯗꯨꯒꯥ ꯔꯨꯅꯦꯜꯇꯣꯒ ꯏꯃꯥꯟꯅꯕꯤ ꯈꯣꯡ ꯅꯥꯕꯤ ꯅꯨꯄꯤꯒꯦꯁꯨ ꯇꯥꯁ ꯑꯩ ꯊꯥꯒꯠꯂꯦꯅ ꯅꯍꯥꯟ
ꯎꯝ
ꯑꯗꯨ ꯅꯨꯃꯤꯠꯇꯣ ꯃꯥꯅ ꯇꯦꯛꯁꯇ ꯁꯥꯔꯛꯄ
ꯎꯝ
ꯂꯥꯛꯄ ꯀꯥꯟꯗ ꯑꯁꯤꯗꯤ ꯍꯦꯟꯃꯥꯟ ꯂꯦꯀꯣꯅ ꯍꯥꯏꯕ ꯑꯩꯅ ꯏꯃꯥꯟꯅꯕꯤ ꯕꯖꯥꯔꯗ ꯂꯩꯕ ꯅꯨꯄꯤꯗꯣ ꯑꯗꯨꯗ
ꯎꯝ
ꯃꯥꯏꯅ ꯁꯤꯗꯤ ꯍꯦꯟ ꯃꯥꯜꯂꯦ ꯍꯥꯏꯌꯦꯅ ꯑꯩꯅ ꯍꯥꯏꯔꯛꯄ ꯑꯗꯨꯒꯤ ꯑꯩ ꯑꯩꯅ ꯏꯗꯤ ꯇꯧꯔꯨꯕꯅꯦꯅ ꯍꯥꯏꯈ꯭ꯔꯣꯅ ꯍꯥꯏꯕ
ꯎꯝ
ꯑꯗꯨꯒꯤ ꯑꯩꯅ ꯎꯝ ꯄꯜꯂ ꯑꯩ ꯀꯩꯅꯁꯥꯛ ꯑꯃꯨ ꯋꯥꯡ ꯍꯥꯏꯃꯤꯅꯦ ꯑꯗꯨꯃꯥꯏꯅ ꯇꯅꯤ ꯑꯩ ꯇꯧꯑꯣꯏ ꯍꯥꯏꯅ ꯍꯥꯏꯕ
ꯎꯝ
ꯑꯩꯅ ꯏꯗꯤꯠ ꯇꯕꯅꯦ ꯍꯥꯏꯈ꯭ꯔꯣꯅ ꯍꯥꯏꯕ ꯃꯥꯁꯦ
ꯎꯝ ꯎ ꯑꯁ
ꯃꯥꯁꯨ ꯎꯝ ꯃꯔꯛ ꯃꯔꯥꯛꯛꯇꯨꯗꯤ ꯍꯥꯏꯌꯦꯡ ꯃꯣꯏꯒ ꯃꯔꯥꯛꯛꯇꯨꯗꯤ ꯑꯗꯨꯝ ꯊꯥ ꯑꯃꯗꯤ ꯇꯤꯟꯅꯏꯗꯅ ꯇꯤꯟꯅꯑꯕ ꯀꯥꯟꯗ ꯐꯣꯟ ꯄꯥꯏ ꯉꯥꯡꯗꯦ ꯑꯗꯨꯒ
ꯎꯝ
ꯃꯣꯏ ꯑꯅꯤꯁꯦ ꯑꯗꯨꯝ ꯁꯣꯔꯠ ꯇꯦꯝꯄꯥꯔ ꯑꯣꯏꯕꯒꯤꯀꯣ ꯅꯥꯔꯔꯣꯏꯅ ꯍꯥꯏꯁ ꯅꯨꯄꯤꯁꯤꯅ
ꯎꯝꯝ
ꯍꯣꯏ ꯑꯅꯤ ꯇꯥꯔꯗꯤ ꯌꯥꯔꯔꯣꯏꯌꯦ
ꯎꯝ
ꯆꯥꯎꯧꯔꯛꯄ ꯈꯨꯗꯤꯡꯃꯛ ꯑꯗꯨꯝ ꯈꯪꯗꯦ ꯑꯗꯨꯝ ꯁꯥꯎꯔꯒ ꯂꯑꯦ ꯍꯥꯏꯑꯦ ꯃꯣꯏ ꯑꯅꯤ ꯑꯗꯨꯒꯤ ꯑꯩꯈꯣꯏ ꯑꯅꯤꯁꯨ ꯆꯥ ꯆꯁ ꯅꯥꯔꯨꯔꯣꯏꯅꯀꯣ
ꯎꯝ
ꯁꯥꯟꯅꯔꯔꯣꯏꯅ ꯍꯥꯏꯔꯛ
ꯍ ꯍ
ꯎ ꯍꯄꯥ ꯑꯗꯨꯅꯤꯀꯣ
ꯍꯥꯥ
ꯅꯨꯄꯥꯗꯤ ꯅꯨꯡꯁꯤꯈ꯭ꯔꯕ ꯃꯥꯜꯂꯦꯕ ꯅꯨꯄꯤꯗꯨ
ꯍꯣꯏꯅꯦ ꯃꯥꯗꯣ ꯎꯝ ꯋꯥꯈꯜꯗꯣ ꯉꯉꯥꯏꯇꯕ ꯃꯥꯜꯂꯤꯦ ꯃꯥꯗꯣ ꯀꯨꯏꯔꯒ ꯂꯥꯛꯏꯕ ꯃꯥꯅꯩ ꯋꯥꯈꯜꯗꯣ ꯇꯣꯛꯈ꯭ꯔꯕ ꯀꯥꯟꯗ
ꯇꯣꯛꯄ ꯑꯣꯏꯔꯁꯨ ꯅꯨꯄꯤꯁꯨ ꯐꯖꯥꯅ ꯇꯣꯛꯑꯗꯤꯀꯣ
ꯎꯝ
ꯃꯥꯒꯅꯤ
ꯑꯣ
ꯍꯥꯏꯗꯤ ꯃꯥꯒꯤ ꯃꯔꯥꯎꯗꯤ ꯂꯕꯨꯗꯤ ꯂꯩꯇꯦꯗꯅ
ꯎꯝ ꯍꯣꯏꯅꯦ ꯃꯥꯒꯤ ꯕꯕꯥꯅ ꯌꯥꯗꯕꯒꯤ ꯑꯣꯏꯔꯤꯅ
ꯎꯝ ꯃꯔꯝꯗꯣ ꯈꯪꯉꯗꯤ ꯑꯁ ꯅꯨꯄꯥꯁꯨ ꯅꯨꯡꯉꯥꯏꯔꯣꯏ
ꯎꯝ ꯈꯥꯡꯅꯗꯤ ꯍꯣꯏ ꯉꯉꯥꯏꯔꯣꯏ